ꯑꯣ
ꯇꯥꯕ꯭ꯔꯣ
ꯑꯣ ꯇꯥꯏ ꯇꯥꯏ
ꯀꯩꯗꯧꯔꯝꯃꯤꯅꯣ
ꯑꯁ ꯁꯤꯁꯨꯝ ꯅꯨꯡꯁꯥ ꯁꯥꯕꯁꯤꯗ ꯑꯗꯨꯝ ꯁꯥꯃꯟꯗꯅ ꯐꯝ ꯍꯤꯞ
ꯆꯥꯛ ꯆꯥꯔꯕ꯭ꯔꯣ
ꯆꯥꯛ ꯑ ꯆꯥꯔꯦ ꯅꯪꯗꯤ ꯆꯥꯔꯕꯣ
ꯀꯩꯖꯥꯡ ꯆꯥꯔꯕ
ꯉꯁꯤ ꯀꯩꯅꯣ ꯆꯥꯏ ꯀꯔꯤ ꯀꯔꯤ ꯍꯋꯥꯏ ꯀꯩꯅꯣꯒ ꯔꯥꯖꯃꯥꯒ ꯕꯣꯔꯤꯒ ꯑꯂꯨꯒ ꯇꯧꯔ ꯃꯌꯥꯜ ꯇꯨꯌꯥꯜ ꯊꯣꯡꯕꯗꯣ ꯑꯗꯨ ꯆꯥꯏ ꯑꯩꯈꯣꯏꯒꯤꯗꯤ ꯑꯗꯨꯝ ꯀꯩꯅꯣꯝ ꯊꯣꯡꯉꯦꯗ ꯑꯩꯈꯣꯏ ꯃꯥꯅ
ꯎꯝ ꯅꯪ ꯑꯦꯛꯖꯥꯝ ꯑꯦꯛꯖꯥꯝ ꯊꯥꯅꯦ ꯍꯥꯏꯕꯗꯣ ꯊꯥꯈ꯭ꯔꯕꯣ
ꯑꯦꯛꯖꯥꯝ ꯊꯥꯒꯔꯦ ꯇꯥꯡ ꯀꯨꯟꯃꯔꯤꯗ ꯊꯥꯒꯔ꯭ꯦ ꯃꯦꯒꯤ
ꯑ
ꯑꯗꯨꯝ ꯅꯨꯡꯉꯥꯏ ꯍꯥꯏꯇꯥꯔꯦ ꯑꯗꯨꯝ ꯈꯔ ꯇꯧꯔꯝꯃꯤ ꯍꯥꯏꯗꯤ ꯑꯩꯈꯣꯏ ꯑꯦꯛꯖꯥꯝꯗꯣ ꯀꯩꯅꯣ ꯇꯧꯋꯤꯗꯅ ꯍꯪꯉꯤꯁꯦ ꯑꯪꯀꯒꯤ ꯁꯔꯨꯛꯇ ꯀꯣꯏꯁꯟ ꯀꯨꯟ ꯑꯃ ꯑꯗꯩꯗꯤ ꯔꯤꯖꯅꯤꯡꯒꯤ ꯁꯔꯨꯛꯇ ꯀꯣꯏꯁꯟ ꯀꯨꯟ ꯑꯃ ꯑꯗꯨꯒ ꯖꯤ ꯀꯦ ꯖꯤ ꯑꯦꯁ ꯁꯔꯨꯛꯇ ꯀꯣꯏꯁꯟ ꯀꯨꯟ ꯑꯃ ꯑꯗꯨꯒ ꯏꯪꯂꯤꯁꯀꯤ ꯁꯔꯨꯛꯇ ꯀꯣꯏꯁꯜ ꯁꯟ ꯀꯨꯟ ꯑꯃꯒ ꯄꯨꯂꯞꯅ ꯀꯣꯏꯁꯜ ꯇꯅꯤꯗꯅ
ꯑꯥ
ꯑꯗꯨꯗꯩꯗꯨꯗ ꯀꯩꯅꯣ ꯑꯣꯏꯕ ꯃꯥꯛꯅ ꯋꯥꯟ ꯁꯤꯛꯁꯇꯤ ꯑꯗꯨꯃꯥꯏꯅ ꯑꯣꯏꯌꯦ ꯑꯗꯨꯥꯏ ꯀ꯭ꯋꯣꯏꯁꯟ ꯀꯣꯏꯁꯟ ꯍꯨꯝꯐꯨ ꯑꯗꯨꯃꯥꯏꯅ ꯇꯧꯔ ꯃꯥꯜꯂꯦ
ꯑꯣ ꯐꯩ ꯐꯩ ꯑꯗꯨꯃꯥꯏ ꯑꯣꯏ ꯇꯥꯗꯤ ꯍꯧ ꯍꯧꯖꯤꯛ ꯀꯥꯟꯁꯤꯕꯨ ꯌꯨꯝꯗ ꯁꯨꯝ ꯂꯩꯕꯁꯤꯕꯨ ꯑꯥ ꯅꯨꯡꯁꯤꯠ ꯅꯨꯡꯁꯥ ꯅꯨꯡꯁꯥ ꯏꯪꯕ꯭ꯔꯣ ꯁꯥꯕ꯭ꯔꯣ ꯀꯝꯃꯥꯏꯅ
ꯈꯪꯗꯦꯅꯦ ꯅꯨꯡꯁꯤ ꯅꯨꯡꯁꯥꯁꯦ ꯍꯥꯟꯅꯒ ꯃꯃꯥꯡꯒꯁꯦ ꯌꯥꯝ ꯈꯦꯠꯅꯔꯦ ꯍꯧꯖꯤꯛꯀꯥꯟꯗꯤ ꯌꯥꯝ ꯁꯥꯔꯦꯗ ꯅꯨꯡꯁꯥꯖꯦ ꯍꯥꯏꯗꯤ ꯑꯩꯈꯣꯏ ꯌꯨꯝ ꯅꯧꯅ ꯁꯥꯗꯣꯔꯛꯄꯩꯀꯣ ꯀꯩꯅꯣ ꯇꯧꯔꯦꯕ ꯑꯩꯈꯣꯏꯒꯤ ꯎ ꯋꯥ ꯃꯌꯥꯝ ꯀꯛꯊꯛ ꯊꯤꯕꯗꯣ
ꯑꯥ
ꯑꯗꯨꯝ ꯑꯌꯨꯛꯀꯤ ꯄꯨꯡ ꯇꯔꯦꯠ ꯑꯗꯨꯋꯥꯏꯗꯩꯩ ꯅꯨꯡꯁꯥ ꯐꯨꯕꯗꯅ ꯅꯨꯃꯤꯗꯥꯡꯒꯤ ꯄꯨꯡ ꯃꯔꯤ ꯃꯈꯥꯏ ꯅꯨꯃꯤꯗꯥꯡꯋꯥꯏꯔꯝꯒꯤ ꯑꯗꯨꯕꯨ ꯑꯗꯨꯝ ꯅꯨꯡꯁꯥ ꯐꯨꯗꯣꯏꯅꯤꯗꯣ ꯑꯗꯨꯅ ꯐꯖꯅ ꯁꯥꯔꯦ꯫ ꯐꯦꯟ ꯊꯥꯗ꯭ꯔꯗꯤ ꯂꯩꯕꯒ ꯉꯝꯕ ꯅꯠꯇ꯭ꯔꯦꯗ꯫
ꯅꯨꯡꯁꯥ ꯌꯥꯝ ꯁꯥꯔꯛꯏꯖꯦ ꯍꯥꯟꯅꯗꯤ ꯁꯨꯃꯥꯏꯅ ꯁꯥꯔꯝꯗꯃꯤ ꯀꯃꯥꯏꯅ ꯇꯧꯏꯅꯣ ꯈꯪꯗꯦ
ꯇꯧꯕꯕꯨꯗꯤ ꯍꯧꯖꯤꯛꯁꯦ ꯑꯩꯈꯣꯏꯒꯤ ꯎ ꯋꯥ ꯃꯌꯥꯝ ꯀꯛꯊꯠꯄ ꯑꯗꯩꯗꯤ ꯑꯩꯈꯣꯏ ꯒꯥꯔꯤ ꯊꯧꯅꯩ ꯃꯌꯥꯝꯖꯤꯖꯨ ꯂꯣꯏꯅ ꯒꯥꯔꯤꯗꯒꯤ ꯊꯥꯗꯣꯛꯏꯕ ꯑꯝ ꯑꯩꯈꯣꯏꯒꯤ ꯀꯥꯔꯕꯣꯟ ꯗꯥꯏꯑꯣꯛꯁꯥꯏꯠ ꯃꯌꯥꯝ ꯌꯥꯎꯋꯤꯗꯅ ꯑꯗꯨꯅ ꯑꯗꯨꯅ ꯑꯗꯨꯝ ꯁꯥꯒꯠꯄꯩ ꯃꯆꯥꯛꯁꯨ ꯑꯣꯏꯕ ꯖꯥꯠꯅꯤꯗ
ꯎꯝ
ꯂꯩꯗꯣ
ꯎ ꯋꯥꯖꯨ ꯃꯔꯥꯡ ꯈꯥꯏꯔ ꯍꯧꯗ꯭ꯔ ꯃꯥꯜꯂꯦ ꯎ ꯋꯥꯁꯨ ꯌꯥꯝ ꯌꯥꯟꯊꯅꯔ ꯃꯥꯜꯂꯦ ꯍꯧꯖꯤꯛꯀꯥꯟꯖꯦ
ꯎꯝ ꯏꯀꯝꯁꯦ ꯎ ꯋꯥꯁꯦ ꯀꯔꯤꯅꯣꯗꯤ ꯁꯨꯝ ꯃꯤ ꯃꯁꯤꯡꯗꯤ ꯌꯥꯝꯈꯠꯂꯛꯏꯗꯣ ꯑꯩ ꯂꯝꯗꯤ ꯑꯁ ꯆꯥꯎꯊꯣꯛꯄ ꯍꯦꯟꯄꯣꯠꯇꯦꯗꯣ
ꯎꯝ
ꯑꯗꯨꯒꯤ ꯑꯗꯨꯝ ꯌꯨꯝ ꯀꯩ ꯇꯥꯅꯕ ꯍꯣꯠꯅꯔꯛꯄꯗ ꯎ ꯋꯥꯅꯁꯨ ꯑꯗꯨꯝ ꯀꯛꯊꯠꯅꯔꯛꯄ ꯍꯥꯏꯇꯥꯔꯦꯅꯦ ꯁꯝꯅꯔ ꯂꯧ ꯌꯦꯡꯉꯣ ꯑꯝ ꯑꯩꯈꯣꯏꯅ ꯑꯉꯥꯡ ꯑꯣꯏꯔꯤꯉꯩꯗ ꯂꯩꯔꯝꯕ ꯐꯤꯕꯝꯗꯣ ꯍꯧꯖꯤꯛꯀꯗꯤ ꯌꯥꯝ ꯈꯦꯠꯅꯔꯝꯃꯅꯤꯗ ꯅꯣꯏꯅ ꯇꯧꯔꯤꯖꯦ
ꯈꯦꯠꯅꯔꯦ ꯌꯥꯝ ꯈꯦꯠꯅꯔꯦꯗ ꯍꯥꯏꯗꯤ ꯂꯩꯔꯝꯕ ꯍꯥꯏꯗꯤ ꯑꯩꯈꯣꯏꯅ ꯑꯉꯥꯡ ꯑꯣꯏꯔꯤꯀꯥꯟꯗꯗꯤ ꯎ ꯋꯥꯁꯦ ꯃꯌꯥꯝ ꯃꯔꯥꯡ ꯀꯥꯏꯅ ꯍꯧꯗꯅ ꯂꯩꯔꯝꯕꯅꯦꯕ ꯍꯧꯖꯤꯛꯇꯤ ꯎ ꯋꯥꯖꯦ ꯍꯥꯏꯕꯗꯤ ꯃꯁꯤꯡ ꯊꯤꯕ ꯌꯥꯔꯦꯕ ꯍꯥꯏꯗꯤ ꯍꯥꯟꯅꯗꯤ ꯃꯁꯤꯡ ꯊꯤꯕꯗ ꯋꯥꯔꯝꯕꯅꯤ ꯍꯧꯖꯤꯛꯇꯤ ꯃꯁꯤꯡ ꯊꯤꯕ ꯍꯥꯏꯖꯦ ꯑꯁ ꯈꯪꯗꯦꯗ ꯌꯥꯝꯅ ꯑꯗꯨꯕꯨꯗꯤ ꯃꯤꯁꯨ ꯌꯥꯝꯈꯠꯂꯛꯄꯀꯣ
ꯃꯥꯅꯦ ꯃꯥꯥꯅꯦ
ꯍꯥꯏꯗꯤ ꯂꯝꯗꯤ ꯆꯥꯎꯊꯣꯔꯛꯇꯦ ꯆꯨꯝꯃꯤꯅꯦꯕ ꯍꯥꯏꯗꯣ ꯅꯪ ꯍꯥꯏꯗꯣ
ꯃꯅꯤ ꯃꯥꯅꯤ
ꯑꯗꯣ ꯍꯧꯖꯤꯛꯇꯤ ꯌꯥꯗ꯭ꯔꯦ ꯌꯥꯗ꯭ꯔꯦꯗꯤ ꯑꯗꯨꯝ ꯁꯤꯗꯤ ꯆꯍꯤ ꯈꯨꯗꯤꯡꯒꯤꯗꯤ ꯑꯗꯨꯝ ꯁꯥꯕꯗꯤ ꯍꯦꯟꯒꯠꯂꯛꯇꯣꯏ ꯃꯥꯜꯂꯤ ꯂꯩꯔꯤꯕ ꯐꯤꯕꯝꯖꯤꯗ
ꯃꯥꯅꯦ ꯁꯕꯩꯁꯨ ꯑꯗꯨꯝ ꯍꯦꯟꯒꯠꯂꯅꯤ ꯃꯤ ꯃꯤꯁꯤ ꯌꯦ ꯀꯂꯩꯒꯤ ꯗꯔꯀꯥꯔ ꯂꯩꯕꯁꯤꯡ ꯀꯂꯦꯟꯅꯤꯗꯣ ꯌꯨꯝ ꯀꯩ ꯁꯥꯔꯛꯀꯅꯤ ꯍꯧꯖꯤꯛꯇꯤ ꯑꯩꯈꯣꯏ ꯈꯨꯟꯗꯕꯨ ꯂꯩꯕ ꯆꯜꯂꯛ ꯅꯠꯇꯗꯅ ꯂꯧꯕꯨꯛꯇꯕꯨ ꯍꯣꯡꯗꯣꯛꯅꯔꯕꯅꯤ
ꯎꯝ ꯍꯧꯖꯤꯛꯁꯤꯕꯨ ꯀꯩꯀꯩ ꯇꯧꯔꯒ ꯑꯗꯨꯝ ꯂꯩꯔꯤ ꯌꯨꯝꯗ
ꯑꯁ ꯑꯦ ꯇꯨꯝꯕ ꯍꯧꯒꯠꯄꯗꯒꯤ ꯑꯗꯩ ꯕ꯭ꯔꯦꯛꯐꯥꯁ ꯈꯔ ꯆꯠꯅꯤ ꯑꯩꯗꯤ ꯉꯥꯏꯍꯥꯛ ꯈꯔ ꯈꯔ ꯁꯥꯟꯅꯩꯗꯅ ꯅꯍꯥꯛ ꯑꯃꯨꯛ ꯑꯩꯈꯣꯏꯒꯤ ꯐꯤꯜꯂꯣꯝꯗ ꯊꯣꯛꯑꯒ ꯅꯍꯥꯛ ꯋꯥꯛꯀꯤꯡ ꯆꯦꯜꯂꯨꯔꯅꯤ ꯍꯜꯂꯛꯑꯅꯤ ꯑꯗꯩ ꯏꯔꯨꯖ ꯃꯥꯏꯊ ꯆꯊꯣꯛꯑꯒ ꯉꯥꯏꯍꯥꯛꯇꯪ ꯄꯣꯊꯥꯔꯒ ꯆꯥꯃꯨꯛ ꯆꯥꯊꯣꯛꯑꯅꯤ ꯆꯥꯛ ꯆꯥꯊꯣꯛꯑꯒ ꯍꯧꯖꯤꯛ ꯀꯩ ꯀꯩꯅꯣꯁꯨ ꯀ꯭ꯂꯥꯁꯁꯨꯨ ꯆꯠꯇꯦꯕꯀꯣ
ꯎꯝ
ꯑꯗꯨꯝ ꯆꯥꯛ ꯍꯦꯛ ꯇꯣꯛꯄꯗꯒꯤ ꯉꯥꯏꯍꯥꯛ ꯒꯦꯝ ꯁꯥꯟꯅꯔꯝꯃꯒ ꯑꯃꯨꯛ ꯄꯣꯊꯥꯔ ꯇꯨꯝꯒꯅꯤ ꯄꯨꯡ ꯑꯍꯨꯝ ꯑꯗꯥꯥꯏ ꯏꯔꯨꯖꯃꯥꯏꯊ ꯑꯒ ꯂꯣꯏꯁꯤꯜꯂꯒ ꯑꯃꯨꯛ ꯑꯩꯈꯣꯏ ꯁꯥꯟꯅꯐꯝꯗꯣ ꯑꯗꯃꯨꯛ ꯁꯥꯟꯅꯕ ꯊꯣꯛꯑꯦ ꯑꯗꯨꯒ ꯍꯦꯛ ꯍꯜꯂꯛ ꯑꯩꯈꯣꯏꯒꯤ ꯄꯨꯡ ꯃꯉꯥꯒꯨꯝꯕ ꯑꯗꯥꯏꯗ ꯍꯟꯖꯜꯂꯛ ꯍꯟꯖꯤꯟꯕꯗꯤ ꯑꯗꯨꯒ ꯑꯃꯨꯛ ꯍꯜꯂꯒ ꯏꯔꯨꯖ ꯃꯥꯏꯖꯊꯣꯛꯑꯒ ꯂꯥꯏꯔꯤꯛꯃꯨꯛ ꯉꯥꯏꯍꯥꯛ ꯌꯦꯡꯉꯦ
ꯎꯝ
ꯆꯥꯛ ꯂꯣꯏꯔꯅꯤ ꯄꯨꯡ ꯅꯤꯄꯜ ꯑꯗꯨꯋꯥꯏꯗ ꯑꯗꯨꯒ ꯆꯥꯛ ꯆꯥꯊꯣꯛꯑꯅꯤ ꯒꯦꯝ ꯁꯥꯟꯅꯔꯒ ꯁꯥꯟꯅꯔꯦ ꯁꯥꯟꯅꯗ꯭ꯔꯒꯅ ꯑꯗꯨꯝ ꯇꯤꯚꯤꯒꯨꯝꯕ ꯑꯗꯨꯝ ꯌꯦꯡꯉꯒ ꯃꯥꯏꯅꯁꯨ ꯃꯇꯝꯁꯦ ꯂꯦꯜꯂꯤ ꯍꯥꯏꯇꯥꯔꯦ ꯅꯪꯗꯤ ꯀꯃꯥꯏ ꯀꯃꯥꯏ ꯂꯩꯔꯤꯒꯦ
ꯑꯁ ꯑꯩꯁꯨ ꯑꯗꯨꯝ ꯌꯨꯝꯒꯤ ꯃꯇꯦꯡ ꯄꯥꯡꯉꯒ ꯂꯧ ꯁꯤꯡ ꯃꯇꯦꯡ ꯄꯥꯡꯉꯦ ꯑꯩꯈꯣꯏꯗꯤ ꯂꯧꯗꯨꯁꯨ ꯍꯟꯗꯛꯇꯤ ꯑꯅꯤ ꯊꯣꯛꯄꯤ ꯍꯥꯏꯔꯗꯤ ꯑꯅꯤ ꯊꯣꯛꯄꯤꯗꯤ ꯑꯅꯤꯔꯛ ꯎꯕꯤꯗꯣ ꯇꯧꯋꯦꯕ ꯑꯗꯨꯒꯤ ꯂꯧꯕꯨꯛꯇ ꯆꯠꯂꯒ ꯂꯧ ꯁꯨꯕ ꯅꯥꯄꯤ ꯈꯨꯟꯕ ꯑꯗꯒꯤꯗꯤ ꯍꯧꯖꯤꯛꯄꯨꯗꯤ ꯏꯁꯤꯡ ꯊꯥꯖꯤꯜꯂꯒ ꯍꯥꯏꯗꯤ ꯂꯧꯗꯣ ꯑꯩꯈꯣꯏꯅ ꯄꯦꯡꯈꯤꯕꯒꯤ ꯈꯤꯇꯪ ꯀꯣꯝꯃꯤꯕ ꯑꯃꯨꯛ ꯈꯔ ꯂꯩꯔꯗꯤ ꯑꯃꯨꯛ ꯍꯧꯖ ꯊꯕꯛ ꯑꯃꯨꯛ ꯆꯤꯟꯂꯛ ꯑꯅꯤ꯫ ꯁꯤꯅꯤ ꯌꯨꯝꯗ ꯂꯩꯕ ꯍꯥꯏꯁꯦ ꯑꯗ ꯁꯥꯟꯅꯕꯗꯤ ꯄꯨꯡ ꯀꯌꯥꯗꯒꯤ ꯊꯣꯛꯀꯦ
ꯁꯥꯅꯕꯗ ꯑꯩ ꯄꯨꯡ ꯑꯍꯨꯝ ꯑꯗꯨꯋꯥꯏꯗꯒꯤ ꯂꯣꯏꯁꯜꯂꯦ ꯏꯔꯨꯖꯃꯥꯏꯗ ꯊꯣꯛꯑꯒ ꯄꯨꯡ ꯑꯍꯨꯝ ꯃꯈꯥꯏ ꯃꯔꯤ ꯇꯔꯝꯗꯥꯏꯗ ꯊꯣꯛꯑꯦꯕꯀꯣ
ꯎꯝ
ꯑꯗꯨ ꯍꯥꯏꯔꯒ ꯅꯣꯏꯒꯤ ꯂꯧ ꯎꯕꯗꯣ ꯅꯣꯏ ꯔꯣꯝꯒ ꯑꯩꯈꯣꯏꯔꯣꯝꯒꯗꯤ ꯂꯧ ꯎꯕꯁꯦ ꯈꯔ ꯈꯦꯠꯅꯩꯅꯦ ꯅꯣꯏꯅ ꯑꯃꯨꯛ ꯏꯁꯤꯡ ꯈꯔ ꯃꯔꯥꯡ ꯀꯥꯏꯅ ꯐꯪꯕ ꯃꯥꯜꯂꯦ
ꯑꯥ ꯏꯁꯤꯡꯁꯦ ꯑꯩꯈꯣꯏꯁꯨ ꯍꯥꯟꯅꯗꯤ ꯐꯪꯉꯝꯗꯦ ꯑꯗꯣ ꯍꯧꯖꯤꯛꯀꯥꯟꯗꯤ ꯍꯥꯏꯗꯤ ꯏꯁꯤꯡ ꯊꯤꯡꯒꯠꯅꯕ ꯈꯣꯠꯅꯕ ꯄꯟ ꯌꯥꯝꯅꯕ ꯇꯧꯔꯒ ꯍꯥꯏꯗꯤ ꯄꯨꯖꯥ ꯄꯣꯠꯊꯣꯛ ꯍꯦꯟꯅ ꯄꯨꯊꯣꯛꯅꯕꯒꯤꯗꯃꯛꯇ ꯇꯧꯔꯦꯕ ꯍꯧꯖꯤꯛꯇꯤ ꯑꯗꯨꯅ ꯑꯌꯥꯝꯕ ꯍꯥꯏꯗꯤ ꯈ ꯍꯥꯟꯅꯗꯤ ꯇꯧꯔꯝꯗꯦ ꯑꯗꯣ ꯍꯧꯖꯤꯛꯇꯤ ꯃꯤꯉꯩꯖꯦ ꯍꯥꯏꯗꯤ ꯏꯁꯥꯅ ꯄꯨꯊꯣꯛꯄ ꯏꯁꯥꯅ ꯆꯥꯖꯕꯁꯤꯅ ꯐꯩꯌꯦꯅ ꯀꯟꯅꯃꯤꯉꯩꯖꯦ ꯇꯧꯅꯔꯛꯏ ꯍꯧꯖꯤꯛꯀꯥꯟꯗꯤ ꯁꯤꯅꯁꯨ ꯐꯩꯗ ꯍꯥꯏꯗꯤ ꯏꯁꯥꯅ ꯄꯨꯊꯣꯛꯆꯔꯦ ꯏꯁꯥꯅ ꯇꯧꯕꯅ ꯐꯩꯑꯦꯕ
ꯎꯝ ꯌꯥꯝ ꯐꯩꯌꯦ ꯑꯩꯈꯣꯏꯒꯤꯗꯤ ꯍꯧꯖꯤꯛ ꯂꯧꯕꯨꯛꯇꯣꯀꯣ ꯈꯣꯏꯗꯤ ꯈꯣꯏꯅꯤꯒꯤ ꯁꯝꯄꯣꯛ ꯈꯣꯏꯕꯗꯣ ꯑꯍꯥꯟꯕꯒꯤ ꯂꯩꯕꯥꯛ ꯇꯧ ꯍꯥꯏꯕꯗꯣ ꯑꯗꯨ ꯇꯨꯝ ꯍꯧꯕꯗꯥ ꯉꯥꯏꯔꯤꯕ ꯑꯩꯈꯣꯏꯗꯤ ꯂꯧꯁꯤꯡꯒ ꯍꯧꯅꯗ꯭ꯔꯤꯕ ꯍꯥꯏꯗꯤ ꯑꯩꯈꯣꯏꯒꯤ ꯑꯩꯈꯣꯏꯔꯣꯝꯒꯤꯗꯤ ꯏꯁꯤꯡꯗꯣ ꯐꯖꯅ ꯗ꯭ꯔꯦꯟꯁꯨ ꯂꯩꯇꯕꯅꯤꯅ ꯅꯣꯡ ꯌꯥꯝ ꯀꯟꯅ ꯇꯥꯗ꯭ꯔꯥꯒꯗꯤ ꯏꯁꯤꯡ ꯂꯩꯇꯦꯕ
ꯑ
ꯈꯤꯇꯪ ꯃꯔꯥꯡ ꯀꯥꯏꯔ ꯀꯥꯟꯗ ꯍꯧꯗ꯭ꯔꯥꯗꯤ ꯑꯩꯈꯣꯏꯗꯤ ꯌꯥꯔꯣꯏꯗꯣꯏꯕ ꯑꯩꯈꯣꯏ ꯆꯍꯤ ꯑꯍꯨꯝꯗ ꯑꯃꯨꯛ ꯑꯃꯨꯛꯇꯪꯅꯤꯗ ꯂꯣꯛꯏꯖꯦ ꯅꯣꯏ ꯐꯩꯅꯦ
ꯑꯩꯈꯣꯏꯔꯣꯝꯒꯤꯁꯨ ꯍꯥꯟꯅ ꯁꯨꯃꯥꯏꯅ ꯇꯧꯔꯝꯕꯅꯦꯕ ꯂꯧꯁꯦ ꯑꯃꯨꯛ ꯑꯃꯨꯛ ꯈꯛ ꯇ ꯎꯔꯝꯃꯦꯕ ꯆꯍꯤ ꯑꯃꯗ ꯑꯗꯣ ꯍꯧꯖꯤꯛꯀꯥꯟꯗꯤ ꯍꯥꯏꯗꯤ ꯍꯣꯏ ꯂꯣꯏꯅꯕꯨꯗꯤ ꯎꯕ ꯅꯠꯇꯦ ꯑꯗꯨ ꯍꯥꯏꯗꯤ ꯑꯌꯥꯝꯕ ꯑꯅꯛꯄ ꯏꯁꯤꯡꯅ ꯈꯨꯗꯣꯡꯆꯥꯥꯕ ꯃꯐꯝꯗ ꯂꯩꯔꯤꯉꯩꯗꯣ
ꯑꯥ
ꯑꯗꯨꯗ ꯎꯔꯦ ꯑꯗꯨ ꯎꯔꯁꯨ ꯑꯃꯨꯛ ꯁꯤ ꯂꯣꯛ ꯆꯥꯎꯠꯂꯣꯏꯈ꯭ꯔ ꯃꯇꯨꯡꯗ ꯑꯃꯨꯛ ꯀꯩꯅꯣ ꯇꯧꯗꯣꯏꯅꯦꯕ ꯃꯊꯪꯒꯤ ꯑꯃꯨꯛ ꯇꯧꯗꯣꯏꯅꯦꯕ
ꯎꯝ ꯌꯥꯣꯟ ꯐꯩꯗ ꯐꯗꯤꯦ ꯅꯣꯏꯒꯒꯤ ꯏꯁꯤꯡ ꯃꯔꯥꯡ ꯀꯥꯏꯔꯤꯗꯣ ꯂꯧꯗꯗꯅ ꯑꯗꯨꯝ ꯑꯩꯈꯣꯏꯅ ꯍꯤꯡꯒꯣꯜ ꯀꯩꯒꯨꯝꯝꯃ ꯍꯤꯡꯒꯣꯜꯒꯤ ꯄꯣꯠ ꯆꯩ ꯊꯥꯅꯤꯡꯉꯁꯨ ꯑꯗꯨꯝ ꯂꯧꯕꯨꯛꯇ ꯍꯤꯡꯒꯣꯜ ꯀꯣꯏꯕ ꯌꯥꯏꯗꯅ
ꯎꯝ
ꯑꯩꯈꯣꯏꯅ ꯏꯁꯤꯡꯗꯣ ꯃꯔꯥꯡ ꯀꯥꯏ ꯂꯩꯇꯕꯅꯤꯅ ꯂꯧꯕꯨꯛꯇ ꯊꯥꯅꯤꯡꯉꯤꯗꯣꯉꯥꯏ ꯍꯥꯏꯗꯤ ꯏꯁꯤꯡ ꯑꯗꯨꯝ ꯗꯔꯀꯥꯔ ꯂꯩꯗꯅ
ꯎꯝ
ꯑꯦ ꯌꯥꯝ ꯐꯩ ꯅꯣꯏ ꯏꯁꯤꯡ ꯑꯗꯨꯃꯥꯏꯅ ꯑꯗꯨꯃꯥꯏꯅ ꯇꯪꯈꯥꯏꯅ ꯐꯪꯒꯦꯗꯣ ꯍꯦꯛ ꯐꯪꯕꯄꯣꯠꯇꯦꯗ ꯃꯤ ꯑꯇꯣꯞꯄꯗꯗꯤ
ꯃꯔꯣꯝꯒꯤꯗꯤ ꯂꯧꯒꯗ꯭ꯔꯁꯨ ꯍꯪꯒꯥꯝꯒꯨꯝꯕ ꯃꯅꯥ ꯃꯁꯤꯡꯗꯤ ꯀꯔꯤꯝꯇ ꯊꯥꯗꯕꯣ
ꯍꯣꯏꯗꯤ ꯑꯗꯨꯒꯤꯁꯨ ꯎꯄꯥꯏ ꯂꯩꯇ꯭ꯔꯦ ꯍꯥꯏꯗꯤ ꯍꯣꯏ ꯍꯤꯡꯒꯣꯜꯗꯕꯨꯗꯤ ꯌꯨꯝꯒꯤ ꯍꯤꯡꯒꯣꯜꯗꯕꯨꯗꯤ ꯇꯧꯋꯤ ꯑꯗꯨꯒ ꯑꯩꯈꯣꯏꯒꯤ ꯑꯗꯨꯝ ꯑꯩꯈꯣꯏꯅ ꯑꯗꯨꯝ ꯃꯤꯣꯟ ꯑꯣꯏꯅ ꯌꯣꯟꯅꯤꯡꯉꯥꯏꯒꯤ ꯊꯥꯕ ꯈꯣꯠꯄ ꯂꯧꯕꯨꯛꯇꯒ ꯆꯉ ꯇꯧꯕ ꯂꯩꯗꯅꯚ ꯑꯗꯨꯃꯥꯟ ꯂꯧꯕꯣꯛ ꯍꯤꯡꯒꯣꯟ ꯀꯣꯕꯗꯨꯗꯤ ꯑꯩꯈꯣꯏꯔꯣꯝꯒꯤꯗꯤ ꯏ ꯁꯤꯡꯗꯣ ꯃꯔꯥꯡ ꯀꯥꯏꯅ ꯂꯩꯇ꯭ꯔꯕꯅꯤꯅꯀꯣ ꯑꯗꯨꯝꯕ ꯑ ꯑꯃꯗꯤꯝ ꯌꯥꯗ꯭ꯔꯦ ꯇꯧꯖꯒꯦ ꯍꯥꯏꯔꯒꯅ ꯑꯩꯈꯣꯏ ꯏꯁꯥꯒꯤ ꯍꯥꯟꯅ ꯑꯩꯈꯣꯏꯒꯤ ꯂꯧꯕꯨꯛꯇ ꯑꯩꯈꯣꯏꯒꯤ ꯀꯣꯡꯒꯨꯝꯕ ꯇꯧꯊꯣꯛ ꯑꯦꯗꯅ
ꯑꯥ
ꯄꯨꯈ꯭ꯔꯤꯒꯤ ꯇꯥꯏꯞꯇ ꯑꯗꯨꯃꯅꯁꯤꯡꯗꯣ ꯌꯣꯛꯁꯟ ꯈꯜꯂ ꯊꯝꯃꯒ ꯃꯥꯅꯤ ꯏꯁꯤꯡꯗꯣ ꯑꯗꯨ ꯆꯥꯏꯕꯈꯩꯗꯤ ꯌꯥꯎꯋꯦ ꯈ ꯈꯗ ꯈꯔ ꯈꯔ ꯎꯅꯕꯗꯤ ꯌꯥꯎꯋꯦ ꯑꯗꯨꯒ ꯑꯜꯝꯕꯅꯗꯤ ꯎꯗ꯭ꯔꯦ ꯍꯥꯏꯇꯥꯔꯦ ꯁꯤꯡꯗꯣ ꯃꯔꯥꯡ ꯀꯥꯏꯗꯕꯣꯏꯀꯣ
ꯁꯤꯁꯦ ꯑꯩꯈꯣꯏꯅ ꯀꯩꯅꯣ ꯇꯧꯒꯗꯝꯕꯅꯤ ꯍꯥꯏꯗꯤ ꯀꯣꯝꯒꯨꯝꯕ ꯇꯧꯊꯣꯛꯑꯒꯝ ꯑꯗꯨꯒ ꯏꯁꯤꯡꯁꯦ ꯇꯨꯡꯁꯤꯜꯂꯒ ꯊꯝꯃꯒ ꯍꯌꯦꯡꯏ ꯑꯩꯈꯣꯏꯅ ꯊꯥꯅꯤꯡꯉꯕ ꯄꯣꯠ ꯆꯩꯗꯨꯒꯤ ꯃꯇꯨꯡ ꯏꯟꯅ ꯆꯥꯅ ꯆꯥꯅꯅ ꯇꯧꯕꯗꯤ ꯐꯔꯕꯅꯤ ꯁꯤꯒꯤ ꯋꯥꯈꯜꯂꯣꯟꯁꯦ ꯌꯥꯣꯕꯩꯅ ꯍꯥꯏꯗꯤ ꯋꯥꯈꯜꯂꯣꯟꯁꯦ ꯊꯥꯏꯅꯒꯤ ꯑꯍꯟꯁꯤꯅ ꯂꯧꯁꯤꯡ ꯎꯔꯝꯕꯒ ꯑꯩꯈꯣꯏꯅ ꯎꯕꯒꯗꯤ ꯈꯦꯅꯒꯤ
ꯃꯥꯅꯦ ꯃꯥꯅꯦ ꯍꯧꯖꯤ ꯈꯥꯟꯖꯤ
ꯍꯥꯏ ꯁꯨꯃꯥꯏꯅ ꯇꯧꯔꯝꯕ ꯑꯩꯗꯤ ꯊꯥꯅꯗꯤ ꯑꯃꯨꯛꯇꯪ ꯀꯨꯝꯒꯤ ꯅꯣꯡ ꯅꯥꯏꯔꯒ ꯇꯧꯕꯅꯦꯕ ꯍꯧꯖꯤꯛꯇꯤ ꯉꯥꯏꯗꯤ ꯏꯁꯤꯡ ꯂꯩꯕꯨ ꯂꯩꯔꯗꯤ ꯑꯗꯨꯗꯒꯤ ꯏꯔꯝ ꯁꯦꯝꯃꯒ ꯑꯗꯨꯝ ꯏꯁꯤꯡꯗꯣ ꯃꯔꯥꯡ ꯀꯥꯏꯅ ꯐꯪꯉꯗꯤ ꯑꯩꯈꯣꯏꯅ ꯇꯧꯅꯤꯡꯉꯤꯗꯣ ꯑꯗꯨꯝ ꯇꯧꯕ ꯌꯥꯔꯅꯦꯕ
ꯃꯥꯅꯤ ꯃꯥ ꯍꯧꯖꯤꯛꯀꯥꯟꯗꯤ ꯈꯨꯁꯨꯛ ꯈꯨꯁꯨ ꯂꯥꯏꯁꯨ ꯃꯌꯥꯝ ꯊꯣꯛꯑꯦꯗꯅ
ꯎꯝ
ꯈꯣꯠꯄꯒꯤ ꯃꯇꯨꯡ ꯏꯟꯅ ꯍꯥꯟꯅꯒꯤ ꯑꯗꯨꯃꯥꯏꯗꯤ ꯅꯠꯇ꯭ꯔꯦꯕ ꯂꯧ ꯂꯣꯀ ꯍꯥꯏꯔꯣ ꯂꯧ ꯍꯥꯏꯁꯦ ꯍꯥꯟꯅꯗꯤ ꯑꯩꯈꯣꯏꯒꯤ ꯂꯧꯔꯥꯡ ꯁꯨꯕꯒꯤ ꯂꯧ ꯃꯤ ꯅꯦꯛꯇꯅ ꯈꯣꯠꯇꯅ ꯌꯥꯝ ꯇꯧꯔꯝꯃꯤꯗꯅ
ꯑ
ꯀꯥꯟꯗꯤ ꯂꯧ ꯈꯥꯎꯕꯗꯩꯩ ꯍꯧꯔꯒ ꯑꯗꯨꯝ ꯃꯦꯆꯤꯟ ꯇ ꯉꯥꯏꯐꯗꯔꯦꯕ ꯁꯝꯅ ꯐꯧ ꯇ ꯑꯩꯈꯣꯏ ꯌꯨꯝꯗ ꯍꯣꯟꯖꯟꯕꯗꯨꯐꯥꯎꯗ ꯑꯩꯈꯣꯏꯅ ꯍꯣꯟꯆꯟꯗꯣꯏꯁꯤꯅ ꯆꯨꯝꯅꯒꯤ ꯃꯣꯏꯅ ꯄꯦꯆꯤꯅꯥ ꯊꯥꯗꯕꯤꯔꯝꯃꯅꯤꯀꯣ ꯑ ꯂꯧꯕꯨꯛꯇꯒꯤ ꯑꯃꯨꯛ ꯑꯩꯈꯣꯏ ꯀꯩꯗ ꯍꯥꯞꯆꯤꯟꯕꯗꯪꯅꯦꯕ ꯑꯩꯈꯣꯏ ꯊꯕꯛꯁꯦ
ꯑꯣ ꯍꯥꯏꯗꯤ ꯍꯥꯔꯗꯤ ꯐꯥꯎꯒꯨꯝꯕ ꯑꯗꯨꯁꯨ ꯍꯧꯖꯤꯛꯁꯤ ꯀꯥꯏꯅ ꯀꯩꯁꯨ ꯇꯧꯅꯗ꯭ꯔꯦ ꯍꯥꯏꯗꯤ ꯃꯣꯏꯒꯤ ꯑꯅꯧꯕ ꯈꯨꯠ ꯁꯥ ꯍꯩꯪꯕꯒꯤ ꯄꯣꯊꯣꯛ ꯄꯣꯠꯆꯥꯛ ꯃꯌꯥꯝꯁꯤꯅ ꯑꯗꯨꯝ ꯍꯥꯏꯗꯤ ꯑꯩꯈꯣꯏꯗꯗꯤ ꯌꯥꯝ ꯀꯣꯝꯍꯜꯂꯦꯗ ꯑꯗꯨꯅꯤ ꯁꯨꯃꯥꯏꯅ ꯁꯨꯝ ꯍꯥꯏꯗꯤ ꯁꯤ ꯁꯤꯟ ꯁꯤꯟꯃꯩꯗꯗꯤ ꯌꯥꯝ ꯈꯪꯗꯦꯗ ꯀꯩ ꯍꯥꯏꯒꯗ꯭ꯔꯥ ꯀꯩ ꯍꯥꯏꯗꯣꯏꯅꯣꯁꯨ ꯈꯪꯗ꯭ꯔꯦ ꯍꯥꯏꯗꯤ ꯁꯤ ꯃꯤꯗꯗꯤ ꯈꯤꯇꯪ ꯋꯥꯗꯤ ꯋꯥꯔꯛꯀꯅꯤ ꯍꯥꯏꯗꯤ ꯑꯩꯈꯣꯏꯅ ꯁꯨꯅꯕ ꯈꯣꯠꯡꯃꯛ ꯃꯦꯆꯖꯦꯟ ꯂꯣꯏꯅ ꯁꯤꯜꯂꯗꯤ
ꯑꯗꯨꯗꯤ ꯃꯇꯝꯒꯤ ꯑꯑꯩꯟꯕꯅꯤꯅ
ꯀꯩꯗꯧꯔꯃꯤꯅꯣ ꯅꯪꯕꯨ ꯍꯧꯖꯤꯛꯄꯨ
ꯑꯁ ꯑꯗꯨꯝ ꯂꯩꯔꯝꯃꯤ ꯐꯝꯃꯒ ꯅꯨꯪꯁꯥ ꯁꯥꯃꯅꯕꯩꯀꯣ
ꯎꯝ ꯍꯣꯏ ꯍ ꯇꯧꯊꯣꯛ ꯇꯧꯊꯣꯛ ꯑꯩꯁꯨ ꯍꯣꯔꯦꯟ ꯑꯃꯨꯛ ꯇꯧꯔꯛꯑꯒꯦ ꯅꯥꯉꯣꯟꯗ
ꯍ ꯐꯔꯦ ꯐꯔꯦ ꯎꯝ ꯊꯥꯃꯦ